ꯑꯐ
ꯑ ꯍꯜꯂꯣ ꯑ
ꯀꯩꯗꯧꯔꯤꯒ
ꯑꯗꯨꯝ ꯄꯥꯟꯗ ꯂꯩꯗ
ꯎꯍꯣ
ꯅꯗꯦ
ꯑꯩ ꯀ꯭ꯂꯥꯁ ꯂꯣꯏꯕꯗ ꯉꯥꯏꯔꯦ
ꯑꯥ ꯆꯀꯠ ꯆꯥꯔꯕ꯭ꯔꯣ
ꯁ ꯁꯥꯟꯖꯔ
ꯑꯣ ꯊꯦꯡꯅꯥ
ꯎꯝ ꯑꯩꯈꯣꯏꯗꯤ ꯄꯨꯡ ꯍꯣꯔꯦꯟ ꯄꯨꯡ ꯅꯤꯄꯜ ꯃꯥꯄꯜ ꯑꯗꯨꯋꯥꯏꯗ
ꯍꯥꯏꯁꯦ ꯅꯣꯏ ꯃꯣꯔꯅꯤꯡ ꯀ꯭ꯂꯥꯁ ꯂꯩꯕ꯭ꯔꯅꯦ ꯍꯜꯂꯣ ꯇꯥꯖꯣ ꯍꯜꯂꯣ ꯇꯥꯗ꯭ꯔꯣ
ꯀ ꯑ
ꯑꯣ
ꯅꯟ ꯀꯩ ꯇꯧꯒ
ꯑꯗꯨꯝ ꯃꯄꯜꯗ ꯂꯩꯗ ꯀꯩꯁꯨ ꯇꯧꯗꯦ
ꯆꯥꯛꯁꯨ ꯆꯥꯔꯕ
ꯇꯗ
ꯎꯝ ꯀꯔꯤ ꯃꯊꯦꯜ ꯊꯣꯡꯍꯧꯔꯤꯅꯣ
ꯪ ꯈꯪꯗꯩ ꯀꯩꯃꯤꯦꯟꯁꯤꯦꯜ ꯊꯣꯡ ꯃꯨꯔꯦ ꯃꯣꯏ ꯊ ꯍ ꯔꯦ
ꯀꯩꯃꯦꯁ ꯑꯣꯏꯣꯏꯅꯤ ꯆꯥꯅꯤ ꯅꯗꯦ
ꯈꯟꯗꯦ ꯈꯁꯤꯦ ꯀꯔꯤ ꯃꯊꯦꯜ ꯊꯣꯡꯗꯣꯏꯖꯥꯠꯂꯣ ꯕꯣꯜ ꯌꯦꯗ꯭ꯔꯥ
ꯌꯦꯡꯗ
ꯍ
ꯀꯥꯏꯗꯒꯤꯣꯜꯅꯣ
ꯎꯝ ꯄꯨꯡ ꯃꯔꯤꯗ ꯍꯧꯒꯠꯂꯦ ꯄꯨꯡ ꯃꯔꯤꯗ ꯃꯔꯤ ꯃꯈꯥꯏꯒꯤ ꯀꯧꯅꯥ ꯄꯣꯔꯇꯨꯒꯜꯒ ꯀ꯭ꯔꯣꯁꯤꯌꯥꯒ ꯌꯦꯡꯉꯦ ꯄꯣꯔꯇꯨꯒꯜꯅ ꯉꯝꯃꯦ ꯑꯅꯤ ꯆꯜꯂꯦ
ꯎ ꯑꯥ ꯍꯔꯥꯎꯔꯤꯕ ꯅꯪ ꯍꯥ
ꯍꯔꯥꯎꯗ꯭ꯔꯗꯤ ꯀꯩꯅꯣ
ꯅꯦꯛꯁ ꯃꯦꯆꯇꯗꯤ ꯄꯣꯔꯇꯨꯒꯜ ꯁꯤꯈꯔꯅꯤ
ꯌꯥꯔꯦ ꯃꯤ ꯁꯥꯟꯅꯁꯨ ꯁꯥꯟꯅꯗꯤꯉꯥꯏ ꯑꯗꯨꯃꯥꯏꯅ ꯍꯥꯏꯒꯅꯣ
ꯁꯤꯈ꯭ꯔꯅꯤ ꯅꯦꯛꯁ ꯅꯦꯛꯁ ꯃꯦꯆꯇꯗꯤ
ꯎꯝ ꯃꯤ ꯄꯪꯁꯤ ꯁꯤꯕ ꯌꯥꯕ꯭ꯔꯥꯅꯦ
ꯄꯣꯔꯇꯨꯒꯜ ꯗꯣ ꯀꯨꯏꯔꯣꯏꯕ ꯀꯨꯏꯔꯣꯏ ꯀꯨꯏꯔꯣꯏ ꯀꯏꯔꯔꯣꯏ
ꯎꯝ
ꯃꯁꯤꯅ ꯀꯩꯀꯩ ꯇꯧꯗꯣꯏꯅꯣ
ꯀꯩꯁꯨ ꯇꯧꯔꯣꯏꯗ ꯑꯗꯨꯝ ꯌꯨꯝꯗ ꯂꯩꯔꯒꯅꯤꯅꯦ
ꯎꯝ ꯀꯩꯁꯨ ꯇꯧꯗꯕ꯭ꯔꯥ ꯍꯥꯏꯁꯦ
ꯎꯝ ꯇꯨꯝꯃꯒ ꯂꯩꯕ ꯇꯥꯔꯦꯅꯦ
ꯎꯝ
ꯐꯥꯒꯤ ꯇꯧꯕꯅꯦ ꯃꯄꯥꯟ ꯊꯣꯛꯀꯅꯤꯗ
ꯎꯝ
ꯅꯨꯄꯤ ꯀꯣꯏꯕ ꯆꯠꯀꯦ
ꯆꯠꯂꯨ ꯆꯠꯂꯨ ꯐꯖꯕ ꯑꯃ ꯐꯪꯉꯛꯑꯣ
ꯅꯨꯄꯥ ꯀꯣꯏꯗ꯭ꯔꯣ ꯅꯪꯗꯤ
ꯀꯣꯏꯗꯦꯗ ꯀꯔꯤ ꯅꯨꯄꯥꯅꯣ
ꯀꯩꯒꯤ
ꯏꯟꯇꯔꯦꯖ ꯂꯩꯇꯦ ꯅꯨꯄꯥ ꯀꯣꯏꯅꯤꯉꯥꯏ
ꯆꯁꯤ ꯀꯌꯥꯁꯨꯔꯦ ꯁꯣꯝꯖꯦ
ꯇ꯭ꯋꯦꯟꯇꯤ ꯅꯥꯏꯟ
ꯑꯥ ꯀꯣꯏꯕ ꯌꯥꯔꯦ ꯀꯩꯅꯣ
ꯇꯟꯂꯦ
ꯀꯩꯒꯤ ꯇꯟꯕꯅꯣ
ꯅꯨꯄꯥ ꯀꯣꯏꯔꯒ ꯑ ꯑꯗꯨꯗ ꯃꯇꯝ ꯄꯤꯗꯦ ꯑꯗꯨꯗ ꯃꯤꯒꯁꯨ ꯁꯨ ꯋꯥꯔꯤ ꯁꯥꯟꯅꯕ ꯌꯥꯗꯕ ꯃꯤ ꯑꯗꯨ ꯋꯥꯅꯗꯣ ꯇꯟꯂꯦ
ꯑꯗꯨꯁꯨ ꯑꯀꯦꯂꯥ ꯗꯦꯝ ꯀꯦꯌꯔꯅ ꯂꯩꯕꯅ ꯐꯠꯇ꯭ꯔꯥ
ꯑ ꯅꯪ ꯈꯨꯁꯤ ꯇꯧ ꯑꯗꯨꯗꯤ
ꯎꯝ
ꯆꯍꯤ ꯇ꯭ꯋꯦꯟꯇꯤ ꯅꯥꯏꯟꯒ ꯁꯨꯔꯗꯤ ꯑꯩ ꯑꯥ ꯀꯩ ꯍꯥꯏꯁꯤꯒꯦ
ꯀꯩꯗꯧꯔꯦ ꯍꯥꯏꯕꯅꯣ
ꯂꯨꯍꯣꯡꯕ ꯌꯥꯔꯦ ꯍꯥꯏꯕ
ꯎꯝ ꯃꯤꯅꯥꯗꯤ ꯗꯨꯝ ꯍꯥꯏ
ꯍꯥꯏꯗꯤ ꯅꯨꯄꯤꯗꯤ ꯊꯥꯔꯇꯤ ꯑꯩ꯭ꯏꯠ ꯊꯥꯔꯇꯤ ꯑꯕꯞ ꯑꯣꯏꯔꯗꯤ ꯈꯔ ꯊꯦꯡꯗꯦ ꯀꯩꯅꯣ
ꯎꯝ ꯑꯗꯨꯝ ꯍꯥꯏ ꯑꯗꯨꯕꯨ ꯑꯩꯈꯣꯏꯒꯤ ꯋꯥꯈꯜꯗꯗꯤ ꯌꯨꯝ ꯄꯥꯟꯕꯥꯩ ꯋꯥꯈꯜꯒ ꯈꯟꯗꯦꯗ ꯇꯧꯔꯤꯁꯦ ꯑꯀꯦꯂꯥ ꯍꯤꯡꯕꯁꯤꯅ ꯅꯨꯡꯉꯥꯏꯕꯒꯨꯝ ꯇꯧꯕ
ꯍꯦ ꯍꯦ
ꯍꯨꯝ-ꯍꯨꯝ
ꯅꯨꯄꯥꯒ ꯂꯩꯔꯤꯃꯤꯟꯅꯕꯅ ꯍꯦꯟꯅ ꯅꯨꯡꯉꯥꯏꯒꯅꯤꯗ
ꯀꯥꯏ ꯅꯨꯡꯉꯥꯏꯗꯣꯏꯅꯣ
ꯅꯨꯡꯉꯥꯏꯒꯅꯦ
ꯅꯨꯄꯥ ꯑꯐꯕ ꯐꯪꯉꯥꯗꯤ ꯐꯩꯪ ꯐꯠꯇꯕ ꯐꯪꯉꯥꯗꯤ ꯑꯥ ꯌꯨꯊꯛ ꯌꯨꯉꯥꯎꯕ ꯐꯪꯉꯗꯤ ꯀꯥꯏꯗꯒꯤ
ꯑꯗꯨꯅꯦ ꯐꯖꯅ ꯊꯤꯌꯣ ꯍꯥꯏꯗꯣ
ꯍꯧꯖꯤꯛꯇꯤ ꯅꯨꯄꯥ ꯑꯐꯕ ꯐꯪꯕ ꯊꯤꯕ ꯌꯥꯝ ꯇꯥꯡꯉꯦ
ꯎꯝ ꯑꯣꯏꯔꯝꯅꯤ ꯑꯩꯈꯣꯏꯒꯨꯝꯕ ꯅꯨꯄꯥꯁꯦ ꯇꯥꯡꯉꯦꯕ
ꯎꯝ ꯑꯐꯕ ꯀꯧꯕ ꯅꯨꯄꯥ ꯌꯥꯝ ꯇꯥꯡꯉꯦ
ꯍꯦ-ꯍꯦ ꯑꯗꯨ ꯊꯤꯗ꯭ꯔꯥꯗꯤ ꯀꯥꯏꯗꯒꯤ ꯐꯪꯒꯅꯤ
ꯑꯁ ꯊꯤꯔꯥꯁꯨ ꯐꯪꯉꯣꯏꯗ
ꯐꯪꯉꯅꯤꯗ
ꯎꯝ ꯐꯪꯉꯣꯏ
ꯐꯪꯒꯅꯤ
ꯀꯩꯁꯨꯝ ꯇꯧꯗꯕꯔꯣ ꯅꯪꯕꯣ ꯌꯨꯝꯗ ꯑꯗꯨꯝ ꯂꯩꯕꯔꯣ
ꯎꯝ ꯂꯨꯝ ꯑꯗꯨꯝ ꯂꯩꯌꯦ
ꯍꯥ
ꯊꯕꯛ ꯑꯃ-ꯑꯃ ꯇꯧꯕ ꯌꯥꯗ꯭ꯔꯣ
ꯁ ꯇꯥꯎꯗꯦꯗ
ꯍꯟꯗꯛꯇꯤ ꯎꯝ ꯊꯕꯛ ꯑꯝꯇ ꯇꯧꯗꯦ ꯅꯧꯔꯤꯗꯥ ꯑꯩꯗꯤ
ꯍꯨꯝ
ꯑꯩ ꯅꯧꯔꯤꯕ
ꯀꯩꯅꫭ ꯅꯧꯔꯦ ꯍꯥꯏꯗꯤ ꯆꯍꯤ ꯀꯌꯥ ꯁꯔꯒꯦ ꯑꯗꫭꯝꯕꫭ
ꯑꯉꯥꯡ ꯑꯣꯏꯔꯤ ꯍꯥꯏꯕꯅꯤꯗ ꯆꯍꯤꯗꯤ ꯍꯥꯏꯔꯣꯏ
ꯎꯝ ꯀꯃꯥꯏꯅ ꯑꯉꯥꯡ ꯑꯣꯏꯔꯤꯕ
ꯍꯦ-ꯍꯦ-ꯍꯦ
ꯏꯕꯨꯡꯉꯣ ꯑꯣꯏꯗꯕꯗꯣ ꯉꯥꯡꯉꯅꯨꯕ
ꯑꯩ ꯆꯍꯤ ꯀꯌꯥ ꯁꯨꯗꫭꯏ ꯃꯥꯟꯒꯦ
ꯈꯪꯗꯦꯗ ꯃꯤꯒꯤ ꯆꯍꯤꯒ ꯒꯦꯁ ꯇꯧꯕ ꯍꯩꯇꯦ
ꯐꯣꯔꯇꯤ
ꯈꯪꯗꯦ
ꯍ ꯍ ꯎ ꯅꯪꯕꯨ ꯆꯦ ꯀꯧꯕ ꯇꯥꯔꯦꯅꯦ ꯑꯦ ꯍꯥ
ꯀꯧꯋꯣ ꯀꯧꯋꯣ
ꯃꯤꯁ ꯀꯧꯒꯦꯔꯥ ꯆꯦ ꯀꯧꯒꯦꯔꯥ
ꯏꯆꯦ ꯀꯧꯋꯣ
ꯑꯣꯖꯥ ꯑꯣꯏꯕꯅꯤꯅ ꯃꯤꯁ ꯀꯧ ꯇꯥꯔꯦ
ꯃꯤꯁ ꯇꯤ ꯀꯧꯕꯤꯔꯛꯀꯅꯣ ꯏꯆꯦ ꯀꯧꯋꯣ
ꯀ꯭ꯂꯥꯁ ꯀꯌꯥꯕꯨ ꯄꯥꯏꯕ ꯅꯪꯗꯤ
ꯀꯩꯅꯣ ꯐꯥꯎ ꯒ꯭ꯔꯦꯖꯨꯌꯦꯁꯟ ꯐꯥꯎꯕ ꯇꯝꯃꯝꯃꯦꯗꯥ
ꯑꯣ
ꯃꯈꯥ ꯇꯝꯊꯥꯒꯤ ꯈꯟꯕꯅꯦ ꯑꯗꯨꯕꯨ ꯎꯄꯥꯏ ꯂꯩꯔꯛꯇꯕ
ꯎꯝ ꯍꯥꯏꯕꯗꯤ ꯍꯧꯖꯤꯛ ꯑꯣꯖꯥ ꯇꯧꯗꯨꯅ
ꯎꯝ
ꯀ꯭ꯂꯥꯁ ꯀꯌꯥꯕꯨ ꯄꯥꯏꯕꯤꯒꯦ ꯍꯥꯏꯕꯅꯤꯗ
ꯑꯈꯣꯏꯗꯤ ꯀꯩꯅꯣ ꯇꯧꯋꯦ ꯑꯁ ꯑꯥ ꯀꯣꯆꯤꯡ ꯁꯦꯟꯇꯔꯗ ꯂꯩꯕꯅꯤꯅꯀꯣ
ꯑꯥ
ꯀ꯭ꯂꯥꯁꯇꯣ ꯑꯁꯤꯅ-ꯑꯁꯤꯅ ꯍꯥꯏꯕ ꯉꯝꯗꯦꯕ ꯍꯥꯏꯕꯗꯤ ꯃꯤꯛꯁꯅꯦꯕ
ꯑꯥ
ꯂꯩꯔꯤꯁꯦ ꯀ꯭ꯂꯥꯁ ꯇꯨꯗꯒꯤ ꯀ꯭ꯂꯥꯁ ꯅꯥꯏꯟ ꯐꯥꯎꯕꯅꯦ ꯂꯩꯕꯗꯣ ꯑꯗꯨꯅ ꯀ꯭ꯂꯥꯁ ꯇꯨ ꯀ꯭ꯂꯥꯁ ꯊ꯭ꯔꯤ ꯀ꯭ꯂꯥꯁ ꯐꯣꯔ ꯆꯦ ꯔꯨꯝ ꯑꯃ-ꯃꯝ ꯁꯦꯛꯁꯟ ꯑꯦ ꯕꯤ ꯁꯤ ꯗꯤ ꯍꯥꯏꯅ ꯈꯥꯏꯗꯣꯛꯑꯦꯕ
ꯑꯣ ꯑꯉꯥꯡꯁꯤꯡꯗ ꯌꯥꯝ ꯐꯨꯅꯨꯀꯣ
ꯎꯝ
ꯍꯝ
ꯑꯣꯖꯥꯁꯤꯡꯗꯣ ꯌꯥꯝꯅ ꯑꯣꯚꯔ ꯇꯧꯏꯕ
ꯎꯝ
ꯑꯉꯥꯡ ꯑꯉꯥꯡꯅ ꯐꯨꯅꯤꯡꯕꯗ
ꯎꯝ
ꯅꯪꯁꯨ ꯇꯧꯔꯝꯒꯅꯤꯕ
ꯇꯧꯗꯦꯍꯦ ꯀꯩꯗꯧꯕꯩ ꯃꯔꯝ ꯂꯩꯇꯗꯤ ꯀꯩꯗꯧꯕꯩ ꯄꯪꯐꯨ ꯐꯨꯒꯦꯔꯥꯅꯦ
ꯃꯔꯝ ꯂꯩꯇ꯭ꯔꯁꯨ ꯑꯗꯨꯝ ꯑꯣꯖꯥ ꯈꯔꯗꯤ ꯃꯔꯝ ꯂꯩꯅꯕ ꯑꯗꯨꯝ ꯊꯤꯒꯅꯤ ꯑꯗꯨꯒ ꯐꯨꯒꯥꯅꯤꯕ ꯍꯥꯏ ꯁ꯭ꯀꯨꯜ ꯑꯦꯛꯁꯄꯤꯔꯤꯌꯦꯟꯁꯅꯤ ꯀꯩꯅꯣ ꯑꯩꯈꯣꯏꯁꯨ
ꯑꯁ ꯑꯩꯈꯣꯏꯁꯨ ꯐꯖꯅ ꯆꯥꯔꯛꯑꯦꯗ ꯍꯥꯏ ꯁ꯭ꯀꯨꯜꯁꯦ ꯍꯥꯏꯗꯤ ꯏꯃꯥ ꯏꯄꯥꯅ ꯐꯨꯋꯣ-ꯐꯨꯋꯣ-ꯐꯨꯋꯣ ꯍꯥꯏꯕ ꯏꯟꯗ꯭ꯔꯗꯤ ꯐꯨꯋꯣ ꯂꯥꯏꯔꯤꯠꯇ ꯍꯩꯇ꯭ꯔꯤꯗꯤ ꯐꯨꯋꯣ- ꯐꯨꯋꯣ ꯍꯧꯖꯤꯛ ꯇꯤ ꯑꯗꯨ ꯅꯠꯇ ꯂꯩ ꯍꯨꯖꯤꯛꯇꯤ ꯂꯥꯏꯔꯤꯛ ꯍꯩꯏꯕ ꯍꯩꯇꯕ꯭ꯔꯥ ꯈꯪꯗꯦ ꯐꯨꯕ ꯌꯥꯔꯣꯏ ꯍꯥꯏꯔꯦ ꯑꯩꯈꯣꯏ ꯃꯇꯝꯗꯗꯤ ꯑꯁ ꯐꯨꯋꯣ ꯂꯝ ꯍꯦꯜꯂꯗꯤ ꯐꯨꯋꯣ ꯂꯥꯏꯔꯤꯛꯇꯣ ꯍꯩꯇ꯭ꯔꯗꯤ ꯐꯨꯋꯣ ꯍꯥꯏꯔꯦ ꯃꯇꯝꯗꯤ ꯌꯥꯝ ꯈꯦꯠꯅꯩꯗꯀꯣ
ꯎꯝ ꯈꯦꯅꯩ
ꯑꯗꯨꯕꯨ
ꯐꯨꯜ
ꯑꯩꯈꯣꯏ ꯃꯇꯝꯗ ꯍꯥꯏ ꯁ꯭ꯀꯨꯜ ꯂꯥꯏꯞꯇ ꯑꯗꯨꯃꯥꯏꯅ ꯑꯣꯖꯥꯅ ꯑꯩꯈꯣꯏꯕꯨ ꯑꯁꯨꯝ ꯈꯪ ꯀꯤꯍꯟꯕ ꯍꯥꯏꯕꯗꯤ ꯑꯗꯨꯝ ꯇꯧꯒꯗꯧꯕꯅꯦ ꯈꯣꯠꯄꯅꯦ ꯍꯥꯏꯕ ꯀꯥꯟꯗ ꯑꯈꯣꯉꯣꯟꯗꯁꯨ ꯍꯥꯏꯕꯗꯤ ꯑꯍꯣꯡꯕꯗꯤ ꯂꯥꯛꯄꯅꯦꯕ ꯁꯦꯡꯅ ꯍꯥꯏꯕ ꯀꯥꯟꯗ
ꯍꯥꯥ
ꯑꯍꯣꯡꯕꯗꯤ ꯂꯥꯛꯄꯅꯦꯕ ꯆꯦꯡꯁꯇꯨ ꯂꯥꯛꯄꯅꯦꯕ
ꯎꯝ
ꯍꯧꯖꯤꯛꯇꯤ ꯀꯥꯏꯗꯒꯤ ꯂꯝꯍꯦꯜꯂꯁꯨ ꯐꯨꯕ ꯌꯥꯗꯕꯒꯨꯝ ꯇꯧ ꯋꯥꯁꯨ ꯀꯟꯅ ꯉꯩ ꯉꯥꯡꯕ ꯌꯥꯗꯕꯒꯨꯝ ꯇꯧ ꯑꯗꯨꯅ ꯑꯗꯨꯝ ꯀꯩꯅꯣ ꯇꯧꯋꯦꯕ ꯑꯩꯈꯣꯏ ꯃꯇꯝꯗꯗꯤ ꯑꯁ ꯄꯨꯊꯣꯔꯒ ꯐꯨꯕꯒ
ꯍꯦ ꯍꯦ
ꯑꯍ ꯅꯨꯡꯉꯥꯏꯒꯕ ꯅꯨꯡꯉꯥꯏꯁꯨ ꯅꯨꯡꯉꯥꯏꯕ
ꯐꯨꯕꯗꯤ ꯑꯦꯐꯦꯛꯦ ꯂꯩꯗꯦꯗ ꯈꯣꯏꯗꯗꯤ ꯎꯝ ꯐꯨꯔꯗꯤ ꯍꯦꯟꯅ ꯍꯦꯟꯅ ꯇꯧꯒꯅꯦꯕ
ꯇꯧꯕꯅ ꯆꯧꯅꯦ ꯑꯗꯨꯗꯤ
ꯑꯗꯨꯝ ꯋꯥ ꯐꯥꯕꯅ ꯐꯖꯅ ꯍꯥꯏꯔꯤꯁꯤꯀꯣ
ꯎꯝ
ꯅꯤꯕ
ꯑꯗꯣ ꯋꯥꯁꯨ ꯉꯥꯡꯃꯜꯂꯁꯨꯅꯦ
ꯑꯝ
ꯑꯗꯨꯝ ꯉꯥꯡꯉ ꯂꯩꯔꯦ ꯑꯗꯨꯕꯨ ꯍꯥꯏꯔ ꯂꯩꯔ ꯑꯗꯨꯕꯨ ꯍꯥꯏꯔꯛꯒ ꯑꯃ ꯂꯩꯊꯣꯛꯄꯁꯨ ꯌꯥꯎꯕꯅꯦꯕ
ꯎꯝ
ꯍꯧꯖꯤꯛꯇꯤ ꯑꯗꯨꯒꯤ ꯅꯨꯡꯉꯥꯏꯕꯁꯨ ꯐꯪꯗꯔꯦ ꯍꯥꯏ ꯁ꯭ꯀꯨꯜ ꯂꯥꯏꯐ ꯌꯥꯝ ꯃꯤꯁ ꯇꯧꯋꯦ
ꯃꯤꯁ ꯇꯧꯔꯅꯦ ꯁꯀꯨꯜ ꯂꯥꯏꯐ ꯀ ꯇꯧꯔꯝꯃꯣꯏꯗ
ꯇꯧꯋꯦ
ꯊꯥꯖꯗ꯭ꯔꯤꯔꯣ ꯃꯥꯏ ꯁ꯭ꯀꯨꯜ ꯂꯥꯏꯐ ꯃꯤꯁ ꯇꯧꯕꯗ
ꯍ ꯁꯅꯨ ꯂꯥꯏꯐꯇ ꯂꯩꯔꯤꯉꯩ ꯃꯇꯝꯗꯤ ꯀꯣꯂꯦꯖ ꯀꯥꯅꯤꯡꯉꯦꯕ ꯃꯤꯅ ꯀꯣꯂꯦꯖ ꯆꯠꯄꯁꯦ ꯅꯨꯡꯉꯥꯏꯗꯧ ꯃꯥꯜꯂꯦ ꯀꯥꯏꯅ ꯋꯥꯈꯟꯗꯣ
ꯑꯗꯣ ꯀꯣꯂꯦꯖ ꯆꯠꯄ ꯀꯥꯟꯗ ꯍꯥꯏ ꯁ꯭ꯀꯨꯜ ꯂꯥꯛꯕ ꯑꯃꯨꯛ ꯀꯥꯅꯤꯡꯕ
ꯀꯥꯅꯤꯡꯕ
ꯍꯦ ꯍꯦ ꯑꯁꯤꯗꯤ ꯀꯩ ꯀꯩ ꯇꯧꯅꯦ
ꯑꯁꯤꯁꯨ ꯀꯔꯤ ꯇꯧꯒꯅꯤ ꯑꯩꯈꯣꯏꯒꯤ ꯗ꯭ꯌꯨꯇꯤꯗꯤ ꯑꯉꯥꯡ ꯃꯅꯥꯛꯇ ꯂꯩꯕ ꯇꯨꯝꯕ ꯆꯥꯕ ꯁꯥꯟꯅꯕ ꯊꯣꯛꯄ
ꯑꯗꯨꯝ ꯅꯨꯃꯤꯠ ꯆꯨꯞꯄ ꯂꯩꯕ꯭ꯔꯥꯅꯦ
ꯎꯝ
ꯑꯥ ꯑꯥ ꯎ ꯅꯨꯡꯉꯥꯏꯅ
ꯅꯨꯡꯉꯥꯏ ꯌꯨꯝꯒꯨꯝꯅ ꯂꯩꯌꯦꯗ ꯋꯥꯗꯦꯗ
ꯎꯝ